ꯍꯜꯂꯣ
ꯑꯧ ꯇꯥꯏꯌꯦ ꯇꯥꯕ ꯅꯠꯇ꯭ꯔꯣ꯫
ꯍꯣ ꯇꯥꯔꯦ ꯇꯥꯔꯦ ꯆꯥꯛ ꯏꯁꯤꯡ ꯆꯥꯔꯕꯣ ꯀꯃꯥꯏ ꯇꯧꯒꯦ ꯃꯔꯨꯞꯄꯣ꯫
ꯆꯥꯛ ꯆꯥꯔꯦ ꯅꯪꯒꯤꯁꯦ ꯈꯤꯇꯪꯗꯤ ꯇꯞꯄꯦ ꯅꯪꯒꯤ ꯈꯣꯟꯖꯦꯜꯁꯦ꯫
ꯑꯣ ꯍꯣꯏ ꯑꯗꯨꯝ ꯉꯥꯛꯇꯪ ꯂꯩꯔꯒ ꯑꯗꯨꯝ ꯍꯧꯒꯠꯂꯛꯄꯁꯨ ꯂꯩꯕꯅꯦ ꯑꯗꯒꯤ ꯑꯗꯨꯝ ꯍꯧꯒꯠꯂꯛꯈꯤꯗꯕꯁꯨ ꯂꯩꯕꯅꯤ ꯑꯗꯨ ꯀꯩꯅꯣ ꯌꯥꯝ ꯀꯟꯅ ꯈꯞꯄꯤꯗꯨꯕꯨ ꯁꯥꯏꯠꯇ ꯈꯞꯄ ꯈꯤꯇꯪ ꯇꯣꯛꯄꯤꯌꯣ ꯍꯥꯏꯕꯗꯤ ꯃꯈꯣꯟꯗꯣ ꯇꯥꯗꯦ ꯍꯥꯏꯔꯒ ꯑꯃꯨꯛꯀ ꯈꯞꯆꯤꯜꯂꯒꯗꯤꯀꯣ ꯍꯦꯟꯅ ꯑꯃꯨꯛ ꯇꯥꯕꯝ ꯈꯪꯉꯔꯣꯏꯕꯀꯣ꯫ ꯑꯗꯨ ꯀꯩ ꯌꯦꯟꯖꯥꯡ ꯆꯥꯔꯒꯦ ꯉꯁꯤꯕꯨ ꯆꯥꯛ ꯆꯥ ꯆꯥꯔꯕꯣ ꯆꯥꯛ
ꯑꯥ ꯆꯥꯛꯁꯦ ꯆꯥꯛ ꯆꯥꯗ꯭ꯔꯤꯌꯦ ꯍꯧꯖꯤꯛꯀꯤꯗꯤ ꯆꯥꯛ ꯆꯥꯗ꯭ꯔꯤ ꯆꯥꯛꯁꯦ ꯂꯣꯏꯔꯦꯕꯀꯣ ꯑꯗꯨꯒ ꯆꯥꯛꯁꯦ ꯆꯥꯅꯤꯡꯗꯦꯅ ꯉꯁꯥꯏ ꯀꯩꯅꯣꯗꯣ ꯅꯨꯃꯤꯗꯥꯡ ꯋꯥꯏꯔꯝꯗꯣ ꯑꯩꯈꯣꯏ ꯀꯩ ꯀꯩꯅꯣ ꯈꯔ ꯆꯥꯥꯁꯤꯜꯂꯨꯗꯅ ꯍꯧꯖꯤꯛ ꯆꯥꯛ ꯆꯥꯅꯤꯡꯗ꯭ꯔꯤꯅ ꯆꯥꯛꯇꯤ ꯂꯣꯏꯔꯒ ꯊꯝꯃꯒ ꯆꯥꯛ ꯆꯥꯗ꯭ꯔꯤ ꯑꯗꯣ ꯅꯪꯗꯤ ꯀꯩꯀꯩ ꯆꯥꯔꯒꯦ꯫
ꯑꯥ ꯑꯩꯈꯣꯏꯒꯤꯕꯨꯗꯤ ꯂꯐꯨ ꯏꯔꯣꯜꯂꯦ ꯉꯁꯤꯁꯦ ꯑꯗꯨꯒ ꯉꯥ ꯑꯉꯧꯕ ꯈꯔꯒꯀꯣ ꯑꯗꯨꯃꯥꯏꯅ ꯆꯥꯔꯦ ꯌꯥꯝ ꯀꯟꯅ ꯃꯊꯦꯟ ꯆꯥꯎꯊꯣꯛꯎꯗ꯭ꯔꯦ ꯅꯨꯡꯗꯥꯡꯁꯨ ꯑꯣꯏꯕꯅꯤꯅꯀꯣ ꯍꯥꯏꯕꯗꯤ ꯌꯥꯝ ꯀꯟꯅ ꯊꯟꯅ ꯆꯥꯁꯤꯟꯕꯗꯨꯁꯨ ꯁꯨꯝ ꯄꯥꯝꯗꯕ ꯍꯥꯏꯕ ꯇꯥꯔꯦ ꯍꯥꯏꯕꯗꯤ ꯅꯣꯡꯃ ꯆꯠꯊꯣꯛ ꯈꯣꯇꯣꯛꯄ ꯀꯩꯝ ꯇꯧꯔꯨꯗꯧꯕ ꯅꯠ
ꯀꯥꯂꯦꯟ ꯊꯥꯁꯨ ꯑꯣꯏꯕꯅꯤꯅꯅꯦ ꯑꯥ ꯀꯩꯅꯣ ꯇꯧꯕꯗꯣ ꯍꯥꯏ ꯇꯥꯔꯦꯅꯦ ꯀꯥꯂꯦꯟ ꯊꯥꯁꯨ ꯑꯣꯏꯕꯅꯤꯅ ꯃꯌꯥꯝ ꯇꯥꯁꯜꯂꯁꯨ ꯇꯨꯝꯗꯕ ꯑꯗꯒꯤ ꯄꯨꯛ ꯅꯨꯡꯉꯥꯏꯇꯕ ꯃꯌꯥꯝ ꯑꯣꯏꯗꯅꯀꯣ ꯑꯗꯒꯤ ꯊꯥꯎꯒꯨꯝꯕ ꯃꯌꯥꯝ ꯆꯥꯥꯁꯜꯂꯁꯨ ꯑꯆꯝꯕ ꯆꯥꯕꯅ ꯈꯔ ꯐꯔꯦꯅ꯫
ꯅꯪꯗꯤ ꯀꯩꯅꯣꯝꯅꯤꯅ ꯇꯠꯀꯦ ꯍꯥꯏꯔꯒ ꯇꯠꯂꯣ ꯇꯠꯂꯣꯏꯒꯦ ꯍꯥꯏꯔꯒ ꯉꯥꯛꯇꯪ ꯉꯥꯏꯔꯣ ꯑꯗꯨꯒ ꯑ ꯉꯥꯡꯕ ꯂꯣꯏꯔꯀꯥꯟꯗ ꯑꯣꯏꯅ ꯍꯥꯏꯕꯤꯔꯛꯑꯣ ꯑꯗꯨꯅ ꯈ꯭ꯋꯥꯏ ꯐꯕꯅꯦ ꯑꯗꯣ ꯀꯩ ꯃꯊꯦꯜ ꯊꯣꯡꯉꯤꯅꯣ ꯅꯣꯏꯒꯤꯕꯣ
ꯑꯣ ꯑꯩꯈꯣꯏꯒꯤꯁꯦ ꯀꯩꯅꯣ ꯑꯥ ꯈꯥꯃꯦꯟ ꯑꯁꯤꯟꯕꯤꯗꯣ ꯈꯥꯃꯦꯟ ꯑꯁꯤꯟꯕꯤ ꯈꯔꯥ ꯂꯩꯔꯝꯃꯦ ꯑꯗꯣ ꯈꯥꯃꯦꯟ ꯁꯤꯟꯕꯤꯗꯨꯅꯦ ꯑꯂꯨꯅꯦ ꯑꯗꯒꯤ ꯍꯋꯥꯏ ꯊꯔꯥꯛ ꯃꯔꯨ ꯈꯔ ꯑꯃꯅꯦ ꯑꯗꯨꯒ ꯉꯥ ꯃꯆꯥ ꯃꯆꯥ ꯈꯔ ꯑꯃꯒ ꯊꯥꯛꯆꯜꯂꯒ ꯑꯗꯨꯝ ꯐꯨꯠꯈ꯭ꯔꯦ ꯍꯥꯏꯇꯥꯔꯦꯅꯦ ꯐꯨꯠꯄ ꯍꯥꯏꯁꯦ ꯊꯥꯎ ꯈꯤꯇꯪ ꯍꯥꯞꯄꯒ ꯑꯗꯨꯝ ꯉꯧꯔꯒ ꯑꯗꯨꯝ ꯐꯨꯠꯈ꯭ꯔꯦ
ꯑꯣ ꯑꯗꯨ ꯆꯥꯕꯗꯤ ꯏꯊꯟꯇ ꯆꯥꯒꯗꯣꯔꯤꯕ꯭ꯔꯥ ꯅꯠꯇ꯭ꯔꯒ ꯏꯁꯨꯡ ꯏꯃꯥꯟꯅꯕ ꯑꯗꯨꯝꯒ ꯆꯥꯃꯤꯟꯅꯗꯣꯔꯤꯕ꯭ꯔꯥ ꯍꯥꯏꯕꯗꯤ ꯅꯠ
ꯑꯣ ꯑꯩꯈꯣꯏ ꯀꯩꯅꯣꯒ ꯆꯥ ꯗꯣꯏꯅꯦ ꯍꯥꯏꯗꯤ ꯆꯥꯕꯁꯦ ꯑꯩ ꯏꯊꯟꯗꯗꯤ ꯆꯥꯔꯔꯣꯏ ꯑꯩꯈꯣꯏ ꯏꯃꯨꯡ ꯃꯅꯨꯡ ꯈꯔꯒ ꯑꯗꯨꯝ ꯑꯩꯈꯣꯏ ꯃꯩ ꯆꯥꯃꯤꯟꯅꯔꯅꯤ
ꯑꯣ ꯑꯗꯨꯗꯤ ꯍꯧꯖꯤꯛꯀꯥꯟꯁꯦ ꯉꯁꯤꯗꯤ ꯀꯩꯀꯩ ꯊꯕꯛ ꯏꯪꯈꯥꯡ ꯆꯠꯊꯣꯛꯎꯕ ꯈꯣꯠꯄ ꯌꯥꯎꯕꯔ ꯅꯠꯇ꯭ꯔꯒ ꯑꯗꯨꯝ ꯌꯨꯝꯗ ꯂꯩꯔꯕꯣ ꯀꯃꯥꯏ ꯇꯧꯒꯦ
ꯉꯁꯤꯁꯦ ꯀꯩꯁꯨ ꯊꯣꯏꯗꯣꯛꯄꯗꯤ ꯆꯠꯊꯣꯛ ꯈꯣꯠꯇꯣꯛꯄꯗꯤ ꯇꯧꯗ꯭ꯔꯦ ꯑꯗꯨꯝ ꯌꯨꯝꯗ ꯑꯗꯨꯝ ꯂꯩꯔꯦ ꯑꯗꯒꯤ ꯑꯩ ꯌꯨꯝꯒꯤ ꯊꯕꯛ ꯈꯔ ꯂꯣꯏꯁꯤꯟꯒꯗꯕ ꯈꯔ ꯂꯩꯔꯦ ꯑꯗꯒꯤ ꯑꯩꯒꯤ ꯑꯥ ꯑꯩꯅ ꯑꯝ ꯀꯩꯅꯣ ꯈꯔ ꯏꯈꯠꯀꯗꯕ ꯈꯔ ꯑꯃ ꯏꯈꯠꯂꯦ ꯑꯗꯨꯗꯣ ꯏꯈꯠꯂꯒ ꯑꯗꯒꯤ ꯑꯋꯥꯠ ꯑꯄꯥ ꯑꯗꯒꯤ ꯐꯤ ꯈꯔ ꯑꯃꯥ ꯁꯨꯗꯣꯛꯑꯦ ꯏꯔꯨꯖ ꯃꯥꯏꯊꯖꯔꯦ ꯑꯗꯨꯒ ꯑꯗꯨꯝ ꯌꯨꯝꯗꯒ ꯑꯗꯨꯝ ꯂꯩꯔꯦ ꯉꯁꯤꯗꯤ ꯆꯠꯊꯣꯛ ꯀꯣꯠꯊꯣꯛꯄꯗꯤ ꯇꯧꯗ꯭ꯔꯦ
ꯍꯣ ꯍꯣ ꯀꯩꯁꯨ ꯀꯥꯏꯗꯦꯗ ꯍꯥꯏꯕꯗꯤ ꯆꯠꯊꯣꯛꯇ꯭ꯔꯒꯁꯨ ꯑꯩꯒꯤ ꯏꯃꯨꯡꯗ ꯂꯩꯔꯤꯕ ꯊꯕꯛ ꯏꯪꯈꯥꯡ ꯂꯣꯏꯁꯤꯟꯖꯕꯅꯤꯅꯀꯣ ꯃꯇꯝꯗꯣ ꯀꯩꯁꯨ ꯂꯦꯝꯅ ꯃꯥꯡꯕ ꯑꯣꯏꯗ꯭ꯔꯕꯅꯤꯅ ꯀꯩꯁꯨ ꯀꯥꯏꯗꯦꯕꯀꯣ ꯑꯗꯣ ꯍꯌꯦꯡꯗꯤ ꯀꯥꯡꯅꯤꯅ ꯈꯦꯆ꯭ꯔꯤ ꯅꯨꯡꯆ꯭ꯔꯤ ꯍꯧꯗꯅ ꯈꯣꯠꯇꯅ ꯇꯧꯒꯗꯕ꯭ꯔꯥ ꯅꯠꯇ꯭ꯔꯒ ꯀꯦꯝ ꯆꯠꯊꯣꯛꯑꯣꯏꯗꯕ ꯕ꯭ꯔ ꯍꯌꯦꯡꯁꯦ ꯀꯃꯥꯏꯅ ꯇꯧꯒꯦ
ꯍꯣꯏ ꯀꯥꯡꯁꯦ ꯀꯩꯅꯣ ꯇꯧꯋꯦ ꯀꯥꯡꯁꯦ ꯍꯌꯦꯡꯃꯛꯀꯤꯗꯤ ꯑꯩꯁꯦ ꯀꯩꯅꯣꯗꯤ ꯂꯩꯇꯦ ꯑꯥ ꯏꯁꯥꯒꯤ ꯑꯣꯏꯕ ꯀꯩꯅꯣꯗꯤ ꯑꯗꯨꯝ ꯀꯩꯅꯣ ꯄ꯭ꯂꯥꯟꯗꯤ ꯂꯩꯇ꯭ꯔꯦ ꯑꯗꯨꯒ ꯎꯝ ꯀꯩꯅꯣ ꯂꯥꯏ ꯈꯨꯔꯨꯝꯕ ꯑꯃ ꯆꯠꯁꯤꯔꯗꯤ ꯈꯜꯂꯦ ꯑꯗꯨ ꯆꯠꯇꯣꯔꯤꯕ ꯂꯥꯏ ꯈꯨꯔꯨꯝꯐꯝꯁꯦ ꯑꯩꯈꯣꯏꯒꯤ ꯌꯥꯝ ꯆꯤꯟꯗꯧꯁꯨ ꯃꯥꯟꯕ ꯑꯗꯨꯅ ꯆꯠꯂꯨꯔꯒ ꯆꯪꯕ ꯉꯝꯗꯅ ꯍꯜꯂꯛꯇꯧꯕ ꯁꯔꯨꯛꯄꯨꯗꯤ ꯆꯠꯇꯅ ꯑꯗꯨꯝ ꯁ꯭ꯋꯥꯏꯗ ꯑꯗꯨꯝ ꯈꯨꯔꯨꯝꯖꯔꯒꯦꯅ ꯈꯜꯂꯦ ꯑꯗꯨꯒ ꯎꯝ ꯑꯍꯥꯎꯕ ꯑꯃꯗꯤ ꯍꯥꯏꯗꯤ ꯀꯥꯡꯁꯤꯗꯕꯨ ꯀꯥꯡꯒꯤ ꯃꯊꯦꯜ ꯍꯥꯏꯔꯒꯗꯤ ꯈꯦꯠꯆꯤ ꯇꯤ ꯍꯥꯏꯗꯅꯀꯣ ꯑꯗꯨꯗꯣ ꯁꯤꯒꯤꯁꯦ ꯑꯃ ꯍꯌꯦꯡꯁꯦ ꯐꯖꯅ ꯍꯧꯔꯒ ꯆꯥꯔꯒꯦꯅ ꯑꯗꯨꯃꯥꯏꯅ ꯈꯜꯂꯤ ꯑꯗꯨ ꯅꯪꯒꯤꯗꯤ ꯀꯔꯤ ꯀꯔꯤ ꯄ꯭ꯂꯥꯟ ꯂꯩꯒꯦ ꯍꯌꯦꯡꯒꯤ
ꯑꯣ ꯑꯗꯨꯅꯦ ꯍꯥꯏꯕꯗꯤ ꯑꯩꯈꯣꯏꯁꯦ ꯉꯁꯥꯏꯁꯦ ꯍꯥꯏꯔꯞ ꯁꯨꯝ ꯊꯦꯡꯅꯕꯗ ꯍꯥꯏꯕ ꯍꯥꯏ ꯇꯥꯔꯦꯀꯣ ꯑꯥ ꯊꯝꯕꯥꯜ ꯈꯔ ꯁꯨꯝ ꯍꯦꯛꯎꯕꯅꯦꯕꯀꯣ ꯃꯐꯝ ꯑꯃꯗꯒꯤ ꯑꯗꯨ ꯍꯦꯛꯄ ꯆꯠꯀꯥꯟꯁꯤꯗ ꯑꯁ ꯏꯃꯥꯟꯅꯕ ꯑꯃꯗꯣ ꯑꯥ ꯀꯩꯅꯣꯗꯣ ꯊꯝꯕꯥꯜ ꯃꯅꯥ ꯑꯗꯒꯤ ꯊꯝꯖꯦꯠ ꯀꯩꯀꯥꯗꯣ ꯂꯩꯔꯒꯗꯤ ꯈꯔ ꯍꯥꯞꯄꯤꯔꯣ ꯈꯣꯠꯂꯣ ꯃꯥꯗꯣ ꯑꯥꯗ ꯐꯪꯗꯕꯅꯤꯅ ꯑꯗꯨꯃꯥꯏꯅ ꯃꯣꯏ ꯀꯅꯥꯅꯣ ꯑꯃ ꯂꯥꯛ ꯄꯗ ꯄꯤꯔꯛꯑꯣ ꯈꯣꯠꯂꯣ ꯍꯥꯏꯕꯅꯦ ꯈꯣꯠꯄꯅꯦꯅ ꯍꯥꯏꯔꯛꯄ ꯍꯥꯏꯇꯥꯔꯦ ꯑꯗꯨ ꯅꯪꯗꯣ ꯁꯨꯝ ꯅꯤꯡꯁꯤꯡꯉꯛꯄ ꯑꯗꯨ ꯅꯪꯗꯤ ꯌꯥꯝ ꯇꯟꯁꯨ ꯇꯟꯗꯕꯅꯤꯅ ꯈꯦꯆꯤ ꯅꯨꯡꯆꯤ ꯍꯧꯔꯒ ꯆꯥꯅꯤꯡꯉꯝꯗꯧ ꯃꯥꯜꯂꯦ ꯈꯣꯠꯂꯦꯅ ꯑꯩꯈꯣꯏꯗꯨ ꯁꯨꯝ ꯍꯥꯏꯅꯕ ꯍꯥꯏꯇꯥꯔꯦ ꯑꯗꯨꯗ ꯅꯤꯡꯁꯤꯡꯉꯛꯏꯅꯦꯕꯀꯣ ꯑꯩꯅ ꯅꯤꯡꯁꯤꯡꯉꯛꯏꯁꯦ ꯑꯩꯒꯤꯕꯨꯗꯤ ꯊꯋꯣꯏꯅ ꯄ꯭ꯂꯥꯟ ꯂꯩꯇꯦ ꯍꯧꯖꯤꯛꯀꯤ ꯑꯣꯏꯅꯗꯤ ꯌꯨꯝꯗ ꯑꯗꯨꯝ ꯂꯩꯕꯒꯤ ꯃꯑꯣꯡꯅꯦꯕꯀꯣ
ꯍꯣꯏ ꯍꯣꯏ ꯑꯗꯣ ꯀꯩꯅꯣꯅꯦ ꯍꯥꯏꯗꯤ ꯑꯩꯈꯣꯏꯒꯤ ꯑꯩꯈꯣꯏꯁꯦ ꯄꯨꯟꯗꯕꯁꯨ ꯃꯌꯥꯝ ꯑꯃ ꯀꯨꯏꯔꯦꯗꯅꯀꯣ ꯑꯗꯣ ꯃꯇꯥꯡ ꯆꯥꯕꯁꯤꯁꯨ ꯑꯗꯨꯝ ꯑꯃꯒꯤꯁꯨ ꯑꯃꯁꯨ ꯊꯕꯛꯁꯦ ꯍꯥꯏꯗꯤ ꯃꯁꯥ ꯃꯁꯥꯒꯤ ꯂꯣꯏꯅ ꯇꯧꯅꯒꯤꯕꯅꯤꯅ ꯍꯥꯏꯗꯤ ꯀꯩꯅꯣ ꯇꯧꯗ꯭ꯔꯦꯕ ꯍꯥꯏꯗꯤ ꯄꯨꯟꯕꯒꯤ ꯃꯇꯝꯗꯨꯗ ꯌꯥꯝꯅꯗꯤ ꯐꯪꯗ꯭ꯔꯦ ꯑꯗꯨ ꯃꯇꯥꯡ ꯆꯥꯕ ꯇꯟꯖꯥ ꯑꯃꯗꯤ ꯁꯣꯏꯗꯅ ꯂꯥꯛꯈꯤꯅꯤ ꯑꯗꯨ ꯇꯥꯟꯖꯥꯁꯤꯗꯗꯨꯝ ꯑꯩꯈꯣꯏ ꯃꯩꯁꯦ ꯑꯃꯨꯛꯀ ꯑꯃꯨꯛ ꯄꯨꯜꯂꯒ ꯑꯈꯣꯏ ꯅꯣꯛꯈꯦꯗꯅ ꯑꯗꯒꯤ ꯎꯝ ꯀꯩꯅꯣꯒꯨꯝꯕ ꯑꯍꯥꯎꯕ ꯑꯃ ꯊꯣꯡꯉꯒꯀꯣ ꯃꯐꯝ ꯐꯖꯕ ꯑꯝꯗꯒ ꯄꯨꯔꯒ ꯆꯥꯕꯤ ꯅꯠꯇ꯭ꯔꯒ ꯆꯤꯡꯒꯨꯝꯕꯗꯒ ꯆꯥꯕꯤ ꯑꯗꯨꯝꯕ ꯗꯣ ꯑꯃꯨꯛꯇꯪꯗꯤ ꯇꯧꯕ ꯑꯃꯗꯤ ꯗꯔꯀꯥꯔ ꯑꯣꯏꯔꯕꯅꯤ ꯍꯥꯏꯗꯤ ꯂꯣꯏꯅꯃꯛ ꯋꯥꯈꯟꯁꯦ ꯂꯣꯏꯅ ꯋꯥꯅꯔꯦꯕ ꯍꯧꯖꯤꯛꯀꯥꯟꯁꯦ ꯑꯗꯨ ꯉꯥꯛ ꯇꯪꯗ ꯑꯣꯏꯔꯁꯨ ꯃꯤꯀꯨꯞ ꯑꯝꯇꯪ ꯑꯣꯏꯔꯁꯨ ꯀꯥꯎꯊꯣꯛꯄ ꯍꯥꯏ ꯍꯥꯏꯇꯥꯔꯦꯅꯦꯀꯣ ꯄꯨꯟꯅꯔꯒ ꯑꯗꯨꯗꯒꯤ ꯑꯩꯈꯣꯏꯗ ꯍꯥꯏꯗꯤ ꯃꯥꯏꯟꯁꯤꯗ ꯌꯥꯝꯅ ꯑꯅꯧꯕ ꯀꯩꯅꯣꯝꯃꯥ ꯐ ꯐꯪꯉꯅꯤꯗꯅ ꯑꯗꯨꯃꯥꯏꯅ ꯇꯧꯕ ꯑꯝꯗꯤ ꯗꯔꯀꯥꯔ ꯑꯣꯏꯔꯦ ꯑꯗꯨ ꯇꯟꯖꯥꯁꯦ ꯂꯥꯛꯀꯅꯤꯗꯤ ꯈꯜꯂꯦ ꯍꯟꯗꯛꯁꯦ ꯁꯣꯏꯗꯅ ꯑꯗꯣ ꯂꯥꯛꯄꯁꯨ ꯑꯣꯏꯁꯅꯣ ꯑꯗꯨꯃꯥꯏꯅ ꯑꯗꯨꯒ ꯇꯟꯖꯥꯁꯤ ꯉꯥꯏꯃꯤꯟꯅꯔꯁꯦ ꯑꯩꯈꯣꯏ ꯃꯌꯥꯝꯒꯤ ꯄꯨꯟꯅꯕꯒꯤꯗꯃꯛꯇ ꯑꯃꯨꯛꯀ
ꯍꯣꯏ ꯑꯗꯨꯅꯦ ꯑꯈꯣꯏꯗꯤ ꯑꯗꯨꯝ ꯌꯨꯝꯗ ꯂꯩꯕꯅꯤꯅꯀꯣ ꯅꯣꯏꯅ ꯂꯝꯍꯥꯡꯗ ꯂꯩꯕ ꯅꯣꯏꯅ ꯂꯥꯛꯑꯒ ꯊꯨꯡꯉꯔꯒꯗꯤ ꯑꯗꯨꯝ ꯆꯠꯄ ꯁꯤꯟꯕ ꯈꯣꯠꯄ ꯇꯧꯕꯁꯦ ꯑꯗꯨꯝ ꯍꯦꯛꯇ ꯍꯦꯟꯅ ꯈꯨꯗꯣꯡ ꯆꯥꯗꯣꯏꯅꯦ ꯍꯥꯏꯕ ꯇꯥꯔꯦꯀꯣ ꯑꯈꯣꯏꯅ ꯌꯨꯝꯗ ꯂꯩꯍꯧꯕ ꯍꯥꯏꯕꯗꯨ ꯑꯣꯏꯔꯕꯅꯤꯅ ꯑꯗꯣ ꯈꯣꯏꯅ ꯍꯧꯖꯤꯛ ꯁꯤꯜꯂꯨꯕꯗꯤ ꯅꯣꯏ ꯑꯃꯨꯛ ꯌꯨꯝꯗ ꯂꯩꯇꯕꯅꯤꯅ ꯀꯩꯁꯨ ꯑꯣꯏꯔꯣꯏꯕꯀꯣ ꯑꯗꯨꯅ ꯃꯔꯨ ꯈ꯭ꯋꯥꯏ ꯑꯣꯏꯅ ꯅꯣꯏ ꯍꯥꯟꯅ ꯌꯨꯝꯗ ꯂꯥꯛꯄ ꯗꯃ ꯗꯔꯀꯥꯔ ꯇꯥꯔꯦꯀꯣ ꯑꯗꯨꯒ ꯑꯗꯨꯃꯥꯏꯅ ꯄꯨꯟꯕ ꯈꯣꯠꯄꯗꯨꯒꯤꯗꯤ ꯃꯐꯝꯗꯤ ꯌꯥꯝ ꯂꯩꯔꯦ ꯍꯧꯖꯤꯛꯀꯤ ꯑꯣꯏꯅꯗꯤꯀꯣ ꯑꯩꯈꯣꯏꯅ ꯈꯪꯕ ꯑꯩꯈꯣꯏꯅ ꯆꯠꯂꯨꯕ ꯅꯣꯏꯅꯕꯨꯗꯤ ꯆꯠꯄ ꯋꯥꯠꯂꯝꯒꯗꯅꯤ ꯍꯩ ꯌꯨꯝꯗ ꯂꯩꯇ꯭ꯔꯕꯅꯤꯅ ꯀꯣ ꯑꯗꯨꯅ ꯑꯅꯧꯕ ꯃꯐꯝꯒꯤ ꯑꯣꯏꯅꯗꯤ ꯌꯥꯝ ꯂꯩꯔꯦ ꯑꯗꯨꯒ ꯃꯤ ꯈꯛꯇꯪ ꯁꯪꯕ ꯆꯠ ꯄ ꯈꯣꯠꯄꯒꯤ ꯋꯥꯔꯤꯗꯣ ꯂꯩꯔꯦꯕꯀꯣ ꯑꯗꯨ ꯅꯪꯅ ꯊꯣꯛꯂꯛꯄ ꯍꯥꯏꯔꯤꯁꯦ ꯀꯔꯝ ꯒꯥꯟꯗ ꯆꯥꯎꯔꯥꯛꯄ ꯑꯃ ꯍꯥꯏꯕꯗꯤꯀꯣ ꯊꯥꯁꯤꯗ ꯅꯠꯇ꯭ꯔꯒ ꯆꯍꯤꯁꯤꯒꯤ ꯑꯁꯨꯛꯇ ꯊꯣꯛꯂꯛꯄ ꯌꯥꯏ ꯍꯥꯏꯕꯒꯤ ꯆꯥꯎꯔꯥꯛꯄ ꯑꯃ ꯑꯗꯨꯁꯨ ꯈꯪꯖꯍꯧꯒꯦ ꯈꯣꯏꯁꯨꯀꯣ ꯆꯞꯁꯨꯝ ꯁꯤꯟꯗꯣꯛ ꯈꯣꯠꯇꯣꯛ ꯇꯧꯔꯛꯄꯗ ꯈꯤꯇꯪ ꯂꯥꯏꯅꯕꯀꯣ ꯑꯩꯈꯣꯏꯗꯁꯨ ꯑꯗꯨꯒ ꯅꯪꯒꯤ ꯃꯊꯪ ꯁꯨꯝ ꯅꯪꯅ ꯅꯪꯒꯤ ꯅꯪꯒꯤꯁꯨ ꯑꯗꯨꯝ ꯑꯆꯤꯟꯕ ꯍꯥꯏꯕ ꯃꯇꯝ ꯑꯃꯥ ꯂꯩꯗꯅ ꯀꯣ ꯑꯦꯛꯖꯥꯝ ꯀꯩꯀꯥ ꯂꯩꯁꯤꯟꯈꯤꯕ ꯈꯣꯠ ꯄ ꯇꯧꯕ ꯑꯗꯨꯃꯥꯏꯅ ꯊꯣꯛꯑꯣꯏꯗꯕ ꯇꯥꯏꯃꯤꯡ ꯑꯣꯏꯗꯣꯔꯤꯕ꯭ꯔꯥ ꯅꯠꯇ꯭ꯔꯒ ꯀꯔꯝ ꯒꯥꯟꯗ ꯊꯣꯛꯂꯛꯄ ꯌꯥꯕꯒꯤ ꯀꯩꯅꯣꯁꯦ ꯂꯩꯒꯦ
ꯍꯣꯏ ꯍꯣꯏ
ꯇꯥꯕꯤꯗ꯭ꯔꯕꯣ
ꯍꯣꯏ ꯇꯥꯏꯌꯦ ꯑꯗꯣ ꯅꯪꯒꯤꯖꯦ ꯌꯥꯝ ꯌꯥꯝ ꯄꯤꯛꯊꯒꯔ꯭ꯕ ꯍꯥꯏꯇꯥꯔꯦ ꯅꯪꯒꯤ ꯀꯩꯅꯣꯗꯣ ꯈꯤꯇꯪ ꯂꯩꯈꯠꯀꯦꯒ ꯂꯩꯈꯠꯂꯣ ꯈꯤꯇꯪ ꯇꯥꯕꯗꯣ ꯌꯥꯝ ꯑꯩꯉꯣꯟꯗ ꯀꯩ ꯍꯥꯏꯅꯣꯗꯣ ꯇꯥꯗꯤ ꯇꯥꯔ ꯀꯩꯅꯣꯗꯨ ꯒ꯭ꯌꯥꯟ ꯈꯤꯇꯪ ꯇꯥꯕ ꯋꯥꯠꯂꯦꯕꯥ ꯂꯩꯈꯠꯂꯣ ꯑꯗꯨꯝ ꯂꯩꯈꯠꯄ ꯌꯥꯕꯅꯦ ꯃꯊꯟꯗ ꯑꯗꯨꯝ ꯆꯠꯊꯒꯤꯕꯅꯦ
ꯅꯪꯅ ꯊꯣꯂꯛꯀꯗꯣꯔꯤꯁꯦ ꯀꯔꯝꯕ ꯊꯥꯗꯅꯣ ꯍꯥꯏꯕ
ꯑꯣ ꯑꯩ ꯊꯣꯂꯛꯄꯁꯦ ꯊꯣꯂꯛꯄꯁꯦ ꯍꯧꯖꯤꯛꯇꯤ ꯇꯝꯕ ꯉꯝꯗ꯭ꯔꯤ ꯊꯣꯛꯇꯤ ꯊꯣꯛꯂꯛꯀꯅꯤ ꯑꯗꯣ ꯍꯟꯗꯛꯀꯤ ꯊꯥ ꯑꯃꯥ ꯑꯅꯤꯁ ꯗꯗꯤ ꯑꯣꯏꯔꯔꯣꯏ ꯃꯊꯪꯒꯤ ꯊꯥ ꯑꯅꯤ ꯑꯍꯨꯝ ꯂꯩꯔ ꯑꯅꯤ ꯑꯅꯤꯒꯨꯝꯕ ꯂꯩꯔꯝ ꯃꯇꯨꯡꯒꯤ ꯊꯥ ꯑꯗꯨꯃꯥꯏꯅ ꯊꯣꯂꯛꯄ ꯌꯥꯏꯅꯗꯤ ꯈꯜꯂꯦ ꯍꯧꯖꯤꯛ ꯍꯧꯖꯤꯛꯀꯤꯗꯤ ꯑꯩꯁꯦ ꯊꯣꯛꯂꯛꯄꯒꯤ ꯀꯩꯅꯣꯗꯤ ꯂꯩ ꯇꯔ꯭ꯦ ꯊꯣꯛꯂꯛꯀꯦꯅꯗꯤ ꯈꯜꯂꯝꯕꯅꯦ ꯑꯗꯣ ꯑꯥ ꯀꯥꯟ ꯑꯩꯅ ꯊꯣꯂꯛꯄꯗꯣ ꯀꯥꯟꯅꯔꯣꯏꯗꯕ ꯑꯃꯥ ꯂꯩꯔꯕ ꯑꯗꯨꯗꯨꯅ ꯍꯥꯏꯗꯤ ꯃꯊꯪꯒꯤ ꯊꯥ ꯑꯅꯤꯃꯨꯛ ꯂꯩꯔꯒ ꯑꯗꯨꯃꯥꯏꯅ ꯊꯣꯂꯛ ꯊꯣꯂꯛꯇꯧꯕꯗꯤ ꯃꯥꯜꯂꯦ
ꯑꯗꯨ ꯊꯣꯛꯂꯛꯑꯒꯗꯤ ꯍꯥꯏꯕꯗꯤ ꯅꯨꯃꯤꯠ ꯅꯤꯅꯤ ꯍꯨꯝꯅꯤ ꯂꯩꯔꯒ ꯑꯃꯨꯛ ꯆꯪꯕꯒꯤ ꯈꯨꯇꯣꯛꯇꯤ ꯊꯣꯛꯂꯛ ꯀꯗꯣꯔꯤꯕꯔ꯭ ꯅꯠꯇ꯭ꯔꯒ ꯑꯗꯨꯝ ꯈꯤꯇꯪ ꯆꯥꯅꯤꯡ ꯇꯥꯅ ꯍꯥꯏꯕ ꯇꯥꯔꯦꯀꯣ ꯁꯣꯔꯒꯁꯦ ꯈꯤꯇꯪ ꯁꯥꯡꯅ ꯍꯣꯟꯕ ꯅꯪꯅꯕꯒꯤ ꯃꯑꯣꯡꯗ ꯌꯥꯝꯗ꯭ꯔꯕꯤꯗ ꯅꯨꯃꯤꯠ ꯇꯔꯥꯅꯤ ꯀꯨꯟ ꯇꯔꯥꯅꯤ ꯍꯥꯏꯕꯖꯦ ꯌꯥꯝꯃꯟꯗ꯭ꯔꯦ ꯅꯨꯃꯤꯠ ꯀꯨꯟꯅꯤ ꯀꯨꯟ ꯊꯥꯅꯤꯃꯨꯛꯀꯤ ꯆꯥꯡꯗ ꯂꯩꯕ ꯌꯥꯕꯩ ꯃꯑꯣꯡꯗ ꯊꯣꯛꯂꯛꯀꯗꯣꯔꯤꯕ꯭ꯔꯥ ꯑꯗꯨꯁꯨ ꯆꯧꯔꯥꯛꯄ ꯑꯝ ꯍꯥꯏꯕꯤꯌꯨꯅꯦ
ꯍꯣ ꯑꯩꯗꯣ ꯑꯗꯨ ꯊꯣꯂꯛꯑꯒꯗꯤ ꯍꯣꯏ ꯅꯨꯃꯤꯠ ꯀꯩꯅꯣꯃꯨꯛꯇꯤ ꯑꯥ ꯅꯨꯃꯤꯠ ꯇꯔꯥꯅꯤ ꯀꯨꯟꯅꯤꯃꯨꯛꯇꯤ ꯑꯗꯨꯝ ꯂꯩꯔꯛꯑꯅꯤ ꯅꯨꯃꯤꯠ ꯀꯨꯟꯅꯤꯃꯨꯛꯇꯤ ꯂꯩꯒꯦꯅ ꯈꯜꯂꯦ ꯑꯗꯨꯒ ꯑꯗꯨꯃꯥꯏꯅ ꯇꯧꯔꯒ ꯅꯨꯃꯤꯠ ꯀꯨꯟꯅꯤꯃꯨꯛ ꯂꯩꯔꯝꯃꯒ ꯑꯃꯨꯛꯀ ꯆꯪꯗꯤ ꯆꯪꯅꯤ ꯊꯨꯅꯗꯤ ꯑꯗꯨꯝ ꯆꯪꯅꯤ ꯊꯨꯅ ꯆꯪꯕ ꯍꯥꯏꯁꯦ ꯑꯗꯨꯝ ꯀꯩꯅꯣꯗꯤ ꯑꯣꯏꯔꯔꯣꯏ ꯑꯗꯨꯁꯨ ꯅꯨꯃꯤꯠ ꯀꯨꯟꯅꯤꯃꯨꯛꯇꯤ ꯑꯗꯨꯝ ꯂꯩꯒꯦꯅꯗꯤ ꯈꯜꯂꯦ ꯌꯨꯝꯗ ꯂꯥꯛꯇꯕꯁꯨ ꯌꯥꯝ ꯀꯨꯏꯔꯦ ꯑꯗꯒꯤ ꯀꯔꯥꯎ ꯑꯥ ꯍꯔꯥꯎ ꯀꯨꯝꯍꯩ ꯌꯥꯎꯗꯕꯁꯨ ꯌꯥꯝ ꯀꯨꯏꯔꯦ ꯑꯗꯨꯅ ꯍꯔꯥꯎ ꯀꯨꯝꯍꯩ ꯂꯩꯕ ꯃꯇꯝ ꯑꯃꯥꯗ ꯑꯗꯨꯃꯥꯏꯅ ꯊꯣꯛꯇꯤ ꯊꯣꯛꯅꯤꯡꯕꯅꯦ ꯑꯗꯨꯃꯥꯏꯅ ꯈꯜꯂꯦ
ꯑꯗꯣ ꯑꯩꯒꯤ ꯑꯣꯏꯅ ꯍꯥꯏꯖꯧ ꯍꯥꯏꯔꯒꯗꯤ ꯍꯣꯏ ꯊꯣꯛꯂꯛꯄꯗꯨꯃꯕꯨꯗꯤ ꯌꯥꯝ ꯐꯔꯦ ꯑꯗꯨꯕꯨ ꯃꯃꯥꯡ ꯃꯃꯥꯡ ꯊꯣꯛꯂꯛ ꯄꯗꯁꯨ ꯑꯗꯨꯝ ꯀꯩ ꯍꯥꯏꯅꯤ ꯑꯥ ꯊꯣꯛꯂꯛ ꯊꯣꯛꯂꯛꯇ꯭ꯔꯤꯉꯩꯗꯒꯤ ꯍꯥꯟꯅ ꯃꯤ ꯃꯌꯥꯝꯒꯤ ꯄꯨꯟꯒꯗꯕꯒꯤ ꯂꯤꯁꯁꯦ ꯊꯣꯛꯒ ꯑꯣꯏꯅ ꯊꯣꯛꯂꯛꯑꯦꯕ ꯀꯣ ꯑꯗꯨꯅ ꯑꯩꯈꯣꯏꯒ ꯄꯨꯟꯕꯒꯤ ꯃꯇꯝꯁꯤꯃꯥ ꯏꯐꯪ ꯐꯪꯗꯕꯗꯣ ꯍꯌꯦꯡ ꯄꯨꯟꯖꯦ ꯍꯥꯏꯅꯤ ꯑꯩ ꯍꯌꯦꯡꯗꯨ ꯑꯗꯨ ꯂꯩꯔꯦ ꯍꯥꯡꯆꯤꯠ ꯄꯨꯟꯖꯦ ꯍꯥꯏꯅꯤ ꯍꯥꯡꯆꯤꯠꯇꯤ ꯑꯩ ꯑꯗꯨꯒ ꯑꯗꯨ ꯂꯩꯒ꯭ꯔꯦ ꯑꯁꯨꯃꯥꯏꯅ ꯂꯤꯁ ꯃꯌꯥꯝ ꯁꯦꯝꯃꯒ ꯑꯣꯏꯅ ꯊꯣꯛꯂꯛꯑꯦꯕꯀꯣ ꯑꯗꯨꯃꯥꯏ ꯊꯣꯛꯂꯛꯄꯗꯨ ꯇꯧꯕꯤꯒꯅꯨ ꯍꯟꯗꯛꯀꯤ ꯑꯣꯏꯅꯗꯤ ꯍꯥꯏꯕꯗꯤ ꯅꯪꯅ ꯃꯦꯟ ꯑꯣꯏꯅ ꯄꯤꯒꯗꯕꯁꯦ ꯑꯩꯈꯣꯏꯒꯤ ꯄꯨꯟꯕ ꯃꯑꯣꯡꯁꯤꯗ ꯑꯣꯏꯅ ꯉꯥꯏꯈꯣ ꯑꯝꯇ ꯇꯥꯒꯣ ꯃꯤꯅ ꯉꯥꯡꯉꯤꯁꯤ ꯇꯥꯎꯒꯣ ꯊꯣꯛꯂꯛꯄ ꯃꯇꯝꯗ ꯑꯗꯨꯃꯥꯏꯅ ꯃꯌꯥꯝ ꯕꯨꯛ ꯇꯧꯁꯤꯜꯂꯒ ꯊꯣꯛꯂꯛꯀꯅꯣ ꯑꯗꯨꯒ ꯑꯩꯈꯣꯏꯒ ꯄꯨꯟꯕꯁꯤꯗ ꯑꯣꯏꯅ ꯃꯦꯟ ꯐꯣꯀꯁꯇꯨ ꯄꯤꯔꯒ ꯑꯗꯨꯃꯥꯏꯅ ꯊꯣꯛꯂꯛꯅꯕ ꯇꯧ ꯍꯟꯗꯛ ꯊꯣꯛꯂꯛꯄꯗꯗꯤ
ꯍꯣꯏ ꯑꯗꯣ ꯑꯩꯅ ꯊꯣꯛꯂꯛꯄꯁꯦ ꯍꯥꯏꯗꯤ ꯀꯩꯅꯣ ꯑꯃꯒꯤ ꯑꯩꯅ ꯑꯗꯨꯝ ꯌꯨꯝꯗ ꯊꯣꯛꯂꯛꯄꯖꯤꯀꯣ ꯍꯥꯏꯗꯤ ꯑꯩꯒꯤ ꯊꯕꯛ ꯑꯃ ꯂꯩꯕꯒꯤ ꯑꯗꯨꯃꯥꯏꯅ ꯊꯣꯛꯂꯛꯄ ꯍꯦꯛꯇ ꯑꯣꯏꯒꯜꯂꯦꯕ ꯊꯕꯛ ꯑꯃꯁꯦ ꯍꯦꯛꯇ ꯂꯣꯏꯁꯤꯜꯂꯒ ꯁꯤ ꯂꯣꯏꯁꯤꯟꯗꯕ ꯌꯥꯗꯕꯒꯤ ꯑꯗꯨꯝꯕ ꯑꯣꯏꯅ ꯍꯦꯛꯇ ꯀꯩꯅꯣꯁꯦ ꯍꯦꯛꯇ ꯊꯣꯛꯂꯛꯄ ꯍꯦꯛꯇ ꯑꯣꯏꯕ ꯑꯗꯣ ꯍꯟꯗꯛꯁꯤꯁꯨ ꯊꯕꯛ ꯑꯃ ꯂꯩꯕꯒꯤꯗꯃꯛꯇ ꯈꯜꯂꯒ ꯊꯣꯛꯂꯛꯇꯣꯏꯅꯦꯕ ꯊꯣꯛꯂꯛꯄꯕꯨꯗꯤ ꯑꯗꯨꯒ ꯑꯩꯁꯦ ꯑꯈꯣꯏꯒꯤ ꯀꯩꯅꯣꯁꯦ ꯍꯥꯏꯇꯥꯔꯦ ꯏꯃꯨꯡꯒꯤ ꯏꯃꯨꯡ ꯃꯅꯨꯡꯁꯦ ꯍꯥꯏꯇꯥꯔꯦꯅꯦ ꯏꯃꯨꯡ ꯃꯅꯨꯡ ꯑꯗꯒꯤ ꯑꯈꯣꯏ ꯐꯦꯃꯤꯂꯤꯁꯦ ꯈꯤꯇꯪ ꯍꯥꯏꯗꯤ ꯆꯥꯎꯕ ꯍꯥꯏꯇꯥꯥꯔꯦꯅꯦ ꯈꯔ ꯆꯥꯎꯕꯅꯤꯅ ꯑꯗꯨꯝ ꯑꯩꯁꯨ ꯂꯥꯛꯑꯕꯅꯤꯅ ꯀꯩꯅꯣ ꯃꯌꯥꯝꯁꯤ ꯂꯣꯏ ꯎꯅꯔꯝꯗꯕꯗꯤ ꯑꯃꯨꯛ ꯌꯥꯗꯕꯅꯤꯅ ꯎꯅꯥꯅꯕ ꯍꯣꯠꯅꯔꯤꯉꯩꯗ ꯑꯩꯁꯦ ꯃꯇꯝꯁꯤ ꯈꯤꯇꯪ ꯀꯥꯏꯊꯣꯛꯄꯁꯦ ꯈꯤꯇꯪꯁꯨ ꯋꯥꯏꯌꯦꯕ ꯏꯁꯥꯅꯁꯨ ꯑꯗꯨ ꯑꯗꯨꯒꯤꯗꯁꯨ ꯑꯗꯨꯗꯁꯨ ꯃꯔꯝꯁꯦ ꯌꯥꯝꯅ ꯂꯩꯕ ꯑꯗꯣ ꯏꯃꯥꯟꯅꯕ ꯏꯃꯥꯟꯅꯕꯤꯅꯗꯤ ꯌꯥꯝ ꯁꯥꯎꯋꯦ ꯅꯪꯗꯣ ꯊꯣꯛꯇꯤ ꯊꯣꯛꯂꯛꯑꯒ ꯑꯗꯨꯝ ꯎꯅꯕ ꯐꯪ ꯗꯦꯅ ꯑꯗꯣ ꯑꯩꯅ ꯃꯅꯨꯡꯗ ꯇꯧꯔꯤꯕꯁꯤꯅꯗꯤ ꯍꯥꯏꯗꯤ ꯑꯩꯈꯣꯏꯒꯤꯁꯨ ꯏꯃꯨꯡꯒꯤꯗ ꯍꯥꯏꯗꯤ ꯑꯃꯔꯣꯝꯗ ꯍꯥꯏꯔꯒꯗꯤ ꯏꯃꯨꯡꯒ ꯀꯩꯅꯣꯒ ꯌꯦꯡꯅ ꯏꯃꯨꯡꯅꯗꯤ ꯍꯦꯟꯅꯗꯤ ꯂꯨꯅꯗꯤ ꯂꯧꯋꯤꯗꯅꯀꯣ ꯑꯃꯁꯨ ꯑꯃꯁꯨ ꯑꯗꯨꯗꯨꯅ ꯏꯃꯨꯡꯒꯤ ꯃꯌꯥꯝꯁꯨ ꯑꯃꯨꯛ ꯆꯠꯅꯕ ꯍꯣꯠꯅꯔꯤꯉꯩꯗ ꯑꯩꯁꯦ ꯃꯇꯝꯁꯦ ꯍꯦꯛꯇ ꯀꯩꯅꯣ ꯇꯧꯗꯕ ꯍꯥꯏ ꯇꯥꯔꯦ ꯀꯣꯟꯅꯗꯕ ꯑꯗꯒꯤ ꯆꯠ ꯍꯧꯗ꯭ꯔꯒꯁꯨ ꯃꯣꯏ ꯋꯥꯔꯧꯕꯤ ꯈꯣꯠꯂꯧꯕꯤ ꯃꯌꯥꯝꯁꯤ ꯂꯩꯕꯅꯤꯅ ꯑꯗꯨꯃꯥꯏꯅ ꯑꯗꯨꯝ ꯑꯣꯏꯕꯒꯤꯅꯦ ꯑꯗꯨ ꯍꯟꯗꯛꯇꯤ ꯁꯣꯏꯗꯅ ꯍꯣꯏ ꯄꯨꯜ ꯂꯁꯦ ꯃꯌꯥꯝꯗꯣ ꯋꯥꯋꯥ ꯅꯣꯛꯇꯅ ꯑꯗꯒꯤ ꯐꯖꯕ ꯀꯩꯅꯣ ꯑꯃ ꯀꯩꯅꯣ ꯇꯧꯔꯒ ꯃꯐꯝꯗ ꯆꯠꯂꯒ ꯑꯗꯒꯤ ꯑꯍꯥꯎꯕ ꯑꯃ ꯊꯣꯡꯉꯒ ꯆꯥꯃꯤꯟꯅꯗꯅꯀꯣ ꯑꯩꯒ ꯇꯧꯔꯒ ꯅꯣꯛꯇꯕꯁꯨ ꯌꯥꯝ ꯀꯨꯏꯔꯦ
ꯍꯣꯏ ꯅꯪꯅ ꯍꯧꯖꯤꯛ ꯍꯥꯏꯔꯤꯕ ꯃꯑꯣꯡꯁꯤꯅꯗꯤ ꯑꯩ ꯍꯟꯗꯛꯁꯨ ꯀꯩꯁꯨ ꯄꯨꯟꯕꯁꯦ ꯍꯥꯏꯕꯗꯤ ꯄꯨꯟꯁꯦ ꯍꯥꯏꯕ ꯅꯣꯡꯃꯥꯗꯨꯃꯥ ꯀꯥꯏꯒꯔꯥꯒꯗꯤ ꯃꯊꯪ ꯑꯃꯨꯛ ꯄꯨꯟꯕꯒꯤ ꯃꯑꯣꯡꯁꯦ ꯑꯩ ꯀꯌꯥ ꯆꯥꯅꯤꯡ ꯇꯥꯅ ꯄꯨꯟꯒꯗꯕꯗꯤ ꯃꯥꯟꯗ꯭ꯔꯦ ꯑꯁꯥꯁꯨ ꯇꯧꯗ꯭ꯔꯦꯀꯣ ꯑꯗꯨꯅ ꯍꯥꯏꯕꯗꯤ ꯑꯁꯥ ꯇꯧꯔꯨꯔꯒ ꯀꯥꯏꯕꯁꯤꯅ ꯍꯦꯟꯅ ꯅꯨꯡꯉꯥꯏꯍꯧꯗꯦꯕꯀꯣ ꯑꯗꯨꯅ ꯑꯁꯥ ꯇꯧꯗꯕꯅꯗꯤ ꯐꯔꯦ ꯑꯗꯨꯅ ꯍꯣꯏ ꯊꯣꯛꯂꯛꯄꯕꯨꯗꯤ ꯊꯣꯛꯂꯣ ꯎꯟꯅꯕꯨꯗꯤ ꯎꯅꯔꯁꯤ ꯑꯗꯨꯒ ꯌꯥꯝ ꯀꯟꯅ ꯁꯤꯗ ꯑꯁꯥ ꯊꯝꯃꯒ ꯑꯗꯨ ꯄ꯭ꯂꯥꯟ ꯁꯤꯟꯕ ꯈꯣꯠꯄꯗꯨꯗꯤ ꯇꯧꯔꯔꯣꯏꯒꯦ ꯅꯣꯏ ꯊꯣꯛꯂꯛꯑ ꯃꯇꯨꯡꯗ ꯅꯣꯏꯅ ꯁꯪꯉꯒꯅ ꯁꯤꯜꯂꯣ ꯑꯗꯨꯃꯥꯏꯅ ꯇꯧꯕꯅꯗꯤ ꯐꯗꯧ ꯃꯥꯜꯂꯦ ꯅꯠꯇ꯭ꯔꯒꯗꯤ ꯑꯗꯨꯝ ꯈꯥꯉꯨ ꯊꯛꯇ ꯀꯥꯏꯕꯩ ꯊꯕꯛꯇꯨꯃꯗꯤ ꯌꯥꯝ ꯇꯣꯏꯅ ꯊꯣꯛꯈ꯭ꯔꯦ ꯃꯃꯥꯡꯗꯁꯨꯀꯣ ꯑꯗꯨꯅ ꯀꯩꯁꯨ ꯅꯨꯡꯉꯥꯏꯍꯧꯕ ꯑꯣꯏꯗꯦꯕ ꯀꯣ ꯂꯩꯍꯧꯕ ꯑꯈꯣꯏꯗꯁꯨ ꯑꯗꯨꯅ ꯑꯗꯨꯃꯥꯏꯅ ꯇꯧꯔꯁꯤ
ꯍꯣꯏ ꯑꯗꯨꯅꯦ ꯑꯗꯣ ꯍꯣꯏ ꯇꯥꯟꯖ ꯉꯥꯏ ꯑꯗꯨꯝ ꯑꯁꯥ ꯑꯁꯥꯗꯤ ꯑꯗꯨꯝ ꯂꯣꯏꯅ ꯇꯧꯁꯦ ꯑꯁꯥ ꯇꯧꯗ꯭ꯔꯒꯗꯤ ꯑꯁꯥ ꯑꯃ ꯌꯥꯎꯇ꯭ꯔꯒꯗꯤ ꯑꯈꯣꯏꯅ ꯍꯤꯡꯉꯤꯁꯦ ꯀꯩꯁꯨ ꯀꯥꯟꯅꯗꯦꯗꯅꯀꯣ ꯍꯥꯏꯗꯤ ꯑꯁꯥ ꯑꯃꯗꯨ ꯃꯇꯨꯡꯗ ꯑꯩ ꯑꯦ ꯑꯩ ꯑꯁꯥꯁꯤꯃꯗ ꯍꯤꯡꯉꯤꯕꯅꯤꯒ ꯍꯥꯏꯕꯗꯣ ꯑꯗꯨ ꯂꯣꯏꯅ ꯍꯤꯡꯅꯕꯅꯤꯅ ꯍꯥꯏ ꯑꯁꯥ ꯑꯃꯗꯤ ꯊꯝꯁꯦ ꯑꯁꯥ ꯑꯃ ꯊꯝꯗ꯭ꯔꯒꯗꯤ ꯌꯥꯗꯦꯗꯣ ꯑꯁꯥꯗꯨ ꯌꯧꯕ ꯌꯧꯗꯕ ꯑꯗꯒꯤ ꯑ ꯑꯣꯏꯕ ꯑꯣꯏꯗꯕꯗꯨꯅ ꯍꯥꯏꯗꯤ ꯂꯥꯏꯕꯛꯇ ꯇꯝꯕ ꯑꯗꯒꯤ ꯇꯟꯖꯥ ꯆꯥꯗꯕ ꯏꯁꯣꯔꯅ ꯇꯝꯕ ꯍꯥꯏꯕ ꯑꯃꯁꯨ ꯂꯩꯗꯅꯀꯣ ꯑꯗꯨꯅ ꯑꯗꯨꯃꯥꯏꯅ ꯍꯥꯢ ꯈꯟꯗꯣꯛꯑꯁꯦ ꯑꯗꯨꯒ ꯑꯈꯣꯏꯅ ꯇꯧꯒꯗꯕ ꯊꯕꯛ ꯑꯈꯣꯏꯅ ꯇꯧꯒꯗꯕ ꯀꯩꯅꯣ ꯄꯥꯟꯗꯝ ꯑꯃꯗꯤ ꯊꯝꯕꯁꯦ ꯌꯥꯝꯅ ꯃꯔꯨ ꯑꯣꯏꯕ꯭ꯔꯥꯅ ꯈꯜꯂꯦ ꯑꯩꯒꯤ ꯋꯥꯈꯜꯗꯗꯤ
ꯍꯣꯏ ꯅꯨꯃꯤꯠ ꯀꯨꯟꯅꯤꯒꯤ ꯄꯥꯟꯗꯝꯗꯤ ꯊꯝꯃꯨꯗ꯭ꯔꯒꯁꯨ ꯌꯥꯏ ꯍꯥꯏꯕ ꯇꯥꯔꯦꯀꯣ ꯍꯥꯏꯕꯗꯤ ꯅꯨꯃꯤꯠ ꯀꯨꯟꯅꯤꯗꯕꯨ ꯀꯔꯤ ꯊꯕꯛꯄꯨ ꯇꯧꯔꯨꯗꯣꯏꯅꯣ ꯅꯠꯇ꯭ꯔꯥ ꯑꯁꯥ ꯍꯥꯏꯕꯁꯤ ꯂꯣꯏꯅ ꯊꯝꯃꯤꯕ ꯉꯥꯛꯇꯅꯤ ꯑꯗꯨꯕꯨ ꯍꯟꯖꯤꯟ ꯍꯟꯖꯤꯟ ꯊꯨꯒꯥꯏꯔꯛꯄ ꯇꯥꯔꯒꯗꯤ ꯅꯪꯅ ꯂꯥꯛꯀꯗꯣꯔꯤꯕ ꯅꯨꯃꯤꯠ ꯀꯨꯟꯅꯤꯗꯨꯒꯤ ꯑꯁꯥꯗꯨ ꯊꯝꯃꯨꯗ꯭ꯔꯒꯁꯨ ꯌꯥꯏ ꯍꯥꯏꯕꯅꯤ ꯑꯩꯅ ꯍꯥꯏ ꯖꯔꯤꯕꯁꯦ ꯄꯨꯟꯁꯤ ꯆꯨꯞꯄꯒꯤ ꯄꯥꯟꯗꯝ ꯊꯝꯗꯅ ꯍꯤꯡꯁꯦ ꯍꯥꯏꯕ ꯅꯠꯇꯦꯕꯀꯣ ꯅꯪꯒꯤ ꯅꯨꯃꯤꯠ ꯀꯨꯟꯅꯤꯗꯨꯒꯤ ꯑꯣꯏꯅꯗꯤ ꯑꯁꯥ ꯊꯝꯃꯔꯣꯏꯒꯦ ꯍꯥꯏꯕꯅꯦ
ꯍꯥꯏꯖꯒꯦꯕ ꯃꯔꯛꯇꯤ ꯊꯠꯇꯣꯔꯦ ꯀꯩꯅꯣ ꯇꯧꯔꯦ ꯑꯩꯁꯤ ꯏꯁꯤꯡ ꯑꯝꯇ ꯊꯛꯆꯒꯤꯒꯦ ꯈꯅꯥꯎꯁꯤ ꯌꯥꯝꯅ ꯀꯪꯉꯦ ꯍꯥꯏꯇꯥꯔꯦ ꯏꯁꯤꯡꯁꯦ ꯑꯝꯇ ꯌꯥꯔꯨꯈꯤꯒꯦꯀꯣ ꯑꯗꯨꯒ ꯑꯃꯨꯛ ꯇꯧꯔꯛꯀꯦ ꯊꯝꯃꯒꯦꯀꯣ ꯑꯗꯨꯗꯤ